ꯇꯥꯏꯌꯦ
ꯑ ꯏꯇꯥꯅ ꯐꯣꯟ ꯇꯧꯔꯛꯑꯝꯕꯕꯨ ꯀꯩ ꯍꯥꯏꯒꯦ ꯑꯩꯁꯨꯅꯦ ꯊꯕꯛ ꯇꯧꯔꯤꯉꯩꯗ ꯅꯪꯅ ꯐꯣꯟ ꯇꯧꯔꯛꯄꯗꯣ ꯇꯥꯍꯧꯗꯔꯦ
ꯑꯣ ꯑꯩꯅ ꯉꯁꯥꯏꯅꯦ ꯑꯣ ꯉꯥ ꯊꯥꯕꯒꯤꯅꯦ ꯋꯥꯔꯤ ꯑꯗꯨ ꯁꯥꯟꯅꯅꯤꯡꯗꯅ ꯐꯣꯟ ꯇꯧꯔꯛꯑꯝꯕꯅꯤ
ꯑꯣ ꯏꯇꯥ ꯍꯥꯏꯅ ꯂꯧꯅꯤꯡꯉꯤꯕ ꯉꯥꯁꯤꯕꯨ ꯃꯆꯥꯔꯣ ꯅꯠꯇ꯭ꯔꯒꯅ ꯑꯆꯧꯕ ꯑꯣꯏꯗꯣꯏꯔꯣ ꯀꯃꯥꯏꯅ ꯇꯧꯕꯅꯣ ꯏꯇꯥ
ꯑꯣ ꯑꯩꯅ ꯎꯝ ꯄꯨꯈ꯭ꯔꯤꯗꯁꯨ ꯊꯥꯖꯅꯤꯡꯕꯒꯤꯅꯦ ꯑꯉꯥ ꯃꯆꯥ ꯈꯔꯁꯨ ꯌꯦꯡꯅꯤꯡꯕꯗꯤ ꯑꯗꯨꯗꯒꯤ ꯉꯥ ꯑꯌꯥꯏꯕ ꯅꯣꯏꯒꯤꯗꯤ ꯉꯥ ꯌꯥꯝ ꯆꯥꯎꯅ ꯐꯥꯝ ꯇꯧꯈꯤꯗꯅ ꯉꯥ ꯑꯗꯨꯁꯨ ꯀꯩꯊꯦꯜꯗ ꯊꯥꯕꯒꯤ ꯍꯌꯦꯡ ꯄꯨꯔ ꯆꯠꯄꯒꯤ ꯑꯌꯥꯕꯁꯤꯡꯗꯨꯁꯨ ꯈꯔ ꯂꯩꯕ꯭ꯔꯥ ꯌꯥꯅ ꯍꯪꯉ
ꯑ ꯉꯥ ꯑꯌꯥꯏꯕꯗꯨꯕꯨꯗꯤ ꯏꯗꯣꯝꯆꯥꯥꯗ ꯐꯥꯝꯗ ꯑꯗꯨꯝ ꯌꯥꯏꯍꯜꯂꯤꯕꯅꯦꯕꯀꯣ ꯍꯧꯖꯤꯛꯁꯦ ꯑꯗꯣ ꯍꯌꯦꯡꯒꯨꯝꯕꯗꯤ ꯈꯔꯗꯤ ꯀꯪꯒꯅꯤ ꯏꯇꯥꯅ ꯍꯥꯟꯅ ꯃꯥꯡꯖꯧꯅꯅ ꯍꯥꯏꯔꯛꯄ ꯑꯣꯏꯔꯗꯤ ꯉꯁꯤꯗꯅ ꯃꯤꯅꯅꯦ ꯉꯥꯗꯣ ꯃꯌꯥꯝ ꯊꯣꯛꯈꯤꯇꯪ ꯉꯥꯏꯔꯤꯌꯦ ꯑꯩꯌꯥꯏꯕꯗꯣ ꯍꯌꯦꯡꯗꯣ ꯈꯔꯗꯤ ꯂꯧꯔꯣ ꯏꯇꯥ ꯑꯗꯨꯒꯅꯦ ꯃꯊꯪꯒꯤ ꯂꯥꯛꯄꯗꯗꯤꯅꯦ ꯉꯥꯗꯣ ꯃꯥꯡꯖꯧꯅꯅ ꯍꯥꯏꯔꯛꯑꯣ ꯏꯇꯥ ꯏꯇꯥꯅ ꯍꯥꯏ
ꯍꯩꯃ ꯑꯇꯣꯞꯄꯅꯤꯗ ꯑꯣ ꯌꯥꯏꯌꯦ ꯌꯥꯏꯑꯦ ꯑꯩꯅꯦ ꯎꯝ ꯏꯇꯥꯅ ꯍꯦꯛ ꯄꯥꯎ ꯐꯥꯕꯤꯔꯛꯑꯣ ꯉꯥ ꯑꯌꯥꯏꯕ ꯂꯩꯕꯒꯤ ꯃꯇꯝꯗꯨꯗ ꯑꯁꯨꯝꯅꯦ ꯑꯩ ꯑꯗꯨꯝ ꯂꯧꯔꯒꯦ ꯑꯗꯨꯝ ꯏꯌꯥꯠꯇ ꯌꯥꯏ ꯑꯗꯨꯝ ꯍꯥꯏꯕꯤꯔꯛꯑꯣ ꯏꯇꯥꯅ
ꯇꯥꯔꯕꯣ ꯏꯇꯥ
ꯇꯥꯔꯦ ꯏꯇꯥ
ꯑꯣꯅꯦ ꯉꯥꯗꯣ ꯈꯔꯥ ꯑꯗꯨ ꯂꯧꯕ ꯂꯥꯛꯑꯣ ꯍꯌꯦꯡꯗꯣ ꯑ ꯅꯣꯏ ꯅꯪꯒꯤ ꯅꯨꯄꯥꯗꯨꯔ ꯀꯩꯅꯣ ꯊꯥꯔꯛꯑꯣ ꯏꯇꯥꯅ ꯀꯩꯊꯦꯟ ꯆꯠꯇ꯭ꯔꯤꯉꯩꯗ ꯍꯦꯛꯇ ꯂꯧꯕ ꯂꯥꯛꯍꯜꯂꯣ ꯑꯗꯨꯒ ꯏꯇꯥꯅ ꯄꯩꯁꯥ ꯀꯥꯇꯨꯗꯤꯅꯦ ꯍꯥꯟꯅ ꯄꯤꯔꯝꯗꯁꯨ ꯌꯥꯏ ꯀꯣꯟꯅꯅꯦ ꯏꯇꯥꯥꯟꯅꯅꯦ ꯂꯥꯛꯄꯒꯤꯗꯨꯅꯦ ꯉꯥ ꯃꯆꯥ ꯂꯧꯕ ꯂꯥꯛꯄꯗꯣ ꯑꯗꯨꯗꯅꯦ ꯄꯤꯔꯁꯨ ꯌꯥꯏꯗ ꯏꯇꯥ ꯑꯗꯨꯒꯤꯗꯤ
ꯑꯣ ꯌꯥꯏꯌꯦ ꯌꯥꯏꯌꯦ ꯑꯗꯨꯒꯤꯗꯤ ꯏꯇꯥꯥꯅꯕꯨ ꯍꯥꯏꯔꯗꯤ ꯏꯌꯥꯇꯥ ꯌꯥꯔꯦ
ꯑꯗꯨ ꯏꯇꯥꯅ ꯂꯧꯅꯤꯡꯉꯤꯖꯦ ꯀꯔꯝꯕ ꯃꯈꯟꯒꯤ ꯉꯥꯅꯣ ꯉꯥꯗꯤ ꯔꯧ ꯀꯃꯟ ꯁ꯭ꯂꯤꯕꯔ ꯒ꯭ꯔꯥꯁ ꯃꯌꯥꯝ ꯂꯩꯌꯦꯕꯀꯣ ꯑꯅꯧꯕ ꯉꯥꯁꯨ ꯄꯦꯡꯕꯥ ꯀꯥꯁꯨ ꯂꯩꯔꯤ ꯏꯇꯥ ꯏꯇꯥꯅ ꯀꯔꯝꯕ ꯉꯥꯗꯣ ꯂꯧꯅꯤꯡꯉꯤꯁꯤꯕꯣ
ꯑꯣ ꯉꯥ ꯑꯌꯥꯏꯕꯗꯨꯕꯨꯗꯤꯅꯦ ꯑꯩꯅ ꯄꯨꯈ꯭ꯔꯤ ꯉꯥꯒꯨꯝꯕ ꯑꯗꯨꯒꯨꯝꯕ ꯆꯁꯤꯡꯗꯣ ꯂꯧꯅꯤꯡꯕꯅꯦꯕ ꯈꯔ ꯑꯗꯒꯤ ꯅꯥꯄꯦꯝꯃꯒꯨꯝꯕ ꯑꯗꯒꯤ ꯐꯕꯣꯉꯥꯒꯨꯝꯕ ꯗꯣꯝꯇ ꯊꯥꯗꯅꯕ ꯄꯥꯠꯇ ꯊꯥꯗꯅꯕ ꯉꯥꯁꯤꯡꯗꯨꯕꯨꯗꯤ ꯑꯩꯅ ꯅꯥꯄꯤ ꯆꯥꯕꯤꯒꯨꯝꯕ ꯑꯗꯨꯗꯒꯤ ꯄꯣꯛꯂꯥꯎꯕꯤꯒꯨꯝꯕꯗꯣ ꯑꯗꯨ ꯈꯔ ꯄꯥꯝꯕꯅꯦ ꯄꯣꯔꯣꯡꯁꯤꯡꯁꯤꯁꯨ ꯃꯆꯥ ꯂꯩꯔꯗꯤ ꯄꯥꯝꯃꯤꯅꯦ ꯑꯩꯗꯣ ꯍꯟꯗꯛꯅꯦ ꯍꯧꯖꯤꯛ ꯉꯥ ꯌꯥꯝꯅ ꯊꯥꯗꯅꯕ ꯃꯇꯝ ꯑꯣꯏꯕꯁꯤꯗ ꯊꯥꯗꯍꯧꯗ꯭ꯔꯗꯤ ꯍꯌꯦꯡ ꯑꯩ ꯑꯗꯒꯤ ꯅꯤꯉꯣꯜ ꯆꯥꯛꯀꯧꯕꯒꯤ ꯉꯥꯁꯤꯡꯗꯣ ꯃꯄꯨꯡ ꯐꯥꯕ ꯅꯪꯍꯧꯔꯔꯣꯏꯅ ꯑꯩꯁꯦ ꯉꯜꯂꯤꯉꯩꯗꯅꯦ ꯄꯥꯎ ꯐꯥꯎꯔꯛꯀꯦꯅꯅꯦ ꯉꯁꯥꯏꯗꯨꯅ ꯐꯣꯟ ꯇꯧꯔꯝꯕꯅꯤ ꯉꯍꯥꯟꯈꯩꯁꯤꯅꯦ ꯍꯦꯛꯇꯅꯦ ꯅꯪꯅꯗꯕ ꯊꯕꯛ ꯑꯃ ꯑꯃ ꯇꯧꯔꯤꯉꯩꯗ ꯐꯣꯟꯗꯣ ꯇꯧꯔꯛꯄ ꯑꯗꯨꯅ ꯉꯁꯤꯗꯤ ꯈꯔ ꯁꯪꯕꯅꯤ ꯑꯗꯨꯗꯁꯨ ꯏꯆꯥꯗꯤ ꯊꯕꯛ ꯆꯤꯟꯕꯅꯤꯅ ꯐꯣꯟꯁꯤꯁꯨ ꯄꯥꯏꯕꯤꯔꯛꯇꯦꯗꯣ ꯑꯗꯨꯗꯨꯅ ꯉꯥꯗꯨꯁꯨ ꯑꯌꯥꯏꯕꯗꯨꯁꯨ ꯐꯪꯍꯧꯗ꯭ꯔꯦ
ꯑꯣꯅꯦ ꯃꯣꯏ ꯂꯂꯣꯟꯕꯤꯒꯤꯅꯦ ꯉꯥ ꯂꯧꯕ ꯂꯥꯛꯄꯗꯨꯅꯅꯦꯅꯦ ꯑꯩꯁꯨꯅꯦ ꯐꯣꯟꯑꯣꯛ ꯄꯥꯏꯕ ꯑꯃꯠꯇ ꯁꯪꯗꯦ ꯂꯂꯣꯟꯕꯤꯅꯦ ꯇꯔꯦꯠ ꯅꯤꯄꯥꯜꯅꯤ ꯂꯥꯛꯏꯁꯦ ꯉꯁꯤ ꯅꯍꯥꯟꯗꯩ ꯃꯣꯏꯅꯅꯦ ꯌꯥꯏꯔꯒ ꯊꯝꯃꯨ ꯌꯥꯏ ꯊꯝꯃꯨꯗ ꯑꯩꯅꯅꯦ ꯌꯥꯏꯕ ꯉꯝꯗꯗꯅꯅꯦ ꯏꯗꯣꯝꯆꯥ ꯑꯅꯤ ꯅꯦꯛꯑꯦ ꯈꯪꯉꯕ꯭ꯔꯥ ꯑꯩꯈꯣꯏ ꯃꯈꯥ ꯊꯪꯒ ꯑꯅꯤꯗꯣ ꯑꯗꯨꯒꯅꯦ ꯃꯣꯏꯗꯤ ꯌꯥꯏꯍꯜꯂꯤꯅꯦ ꯎꯝ ꯑꯩꯒꯤ ꯅꯨꯄꯥꯒ ꯑꯗꯒꯤ ꯏꯅꯥꯎ ꯅꯨꯄꯥ ꯏꯅꯥꯎꯅꯨꯄꯤꯈꯩꯁꯤꯅꯅꯦ ꯐꯥꯕꯔꯣꯝꯗ ꯑꯣꯏꯅ ꯂꯩꯔꯕ ꯑꯗꯣ ꯏꯇꯥꯅ ꯉꯥꯥꯄꯦꯝꯃ ꯀꯩꯀꯥ ꯂꯧꯒꯦ ꯍꯥꯏꯕꯗ ꯇꯣ ꯑꯗꯨꯁꯨ ꯈꯔꯥꯏ ꯑꯅꯤꯗꯤ ꯌꯥꯏꯍꯧꯕꯅꯦ ꯑꯗꯩ ꯎꯀꯥꯕꯤ ꯉꯥꯃꯨ ꯌꯥꯏꯍꯧꯔꯤꯕꯅꯦ ꯃꯥ ꯑꯗꯨꯗꯒꯤꯅꯦ ꯈꯔ ꯀꯪꯝꯕꯗꯨ ꯍꯦꯛ ꯂꯧꯔꯒꯅꯤ ꯏꯇꯥꯅꯅꯦ ꯑꯗꯨꯝ ꯄꯨꯋꯣ ꯉꯥ ꯃꯩꯇꯩ ꯉꯥꯁꯨꯅꯦ ꯑꯗꯨꯒ ꯂꯤꯍꯧꯔꯦ ꯑꯗꯨꯒ ꯄꯨꯈꯤꯗ ꯊꯥꯗꯕ ꯀꯃꯜ ꯀꯩꯀꯥꯁꯨꯅꯦ ꯑꯃ ꯐꯩꯠ ꯑꯃ ꯃꯣꯏꯒꯤ ꯁꯦꯒꯥꯏꯔ ꯁꯦꯒꯥꯏꯔꯒ ꯐꯧꯕꯤꯗꯣ ꯑꯗꯨꯁꯨ ꯇꯧꯍꯧꯕꯅꯤ ꯑꯗꯨꯁꯨ ꯄꯨꯈꯤꯁꯨ ꯑꯗꯨꯝ ꯄꯨ ꯏꯇꯥꯜꯂ ꯑꯄꯥꯝꯕ ꯀꯩ ꯄꯨꯨꯁꯦ ꯇꯨ ꯁꯥꯎꯒꯅꯨ ꯏꯇꯥ ꯍꯥꯏꯗꯨꯅꯦ ꯁꯣꯝ ꯅꯥꯀꯟꯗꯅꯦ ꯊꯕꯛꯇꯣ ꯃꯣꯏ ꯂꯂꯣꯟꯕꯤ ꯃꯌꯥꯝ ꯂꯥꯛꯄ ꯄꯅꯤꯅ ꯃꯣꯏ ꯀꯩꯗꯣ ꯃꯥꯏꯌꯣꯛꯅꯅꯕ ꯍꯣꯠꯅꯕꯗꯅꯦ ꯐꯣꯟꯒ ꯄꯥꯏꯕ ꯁꯪꯗꯕꯩ ꯑꯩ ꯏꯇꯥꯅ ꯄꯨꯔꯛꯄ ꯑꯗꯨ ꯈꯨꯝꯃꯨꯛꯇ꯭ꯔꯦ ꯑꯗꯨꯒꯤ ꯑꯩꯁꯨ ꯍꯨꯖꯤꯛ ꯏꯇꯥꯅ ꯀꯩ ꯍꯥꯏꯅꯤꯡꯉꯤꯖꯥꯅꯣ ꯑꯣꯏꯔꯝꯗꯧ ꯃꯥꯜꯂꯦꯅ ꯍꯜꯂ ꯐꯣꯟ ꯇꯧꯔꯛꯏꯁꯤꯅꯤ ꯁꯪꯕ ꯍꯧꯖꯤꯛꯅꯦ ꯆꯥꯛꯁꯨ ꯊꯣꯡꯗ꯭ꯔꯤ ꯑꯉꯥꯡꯒꯩꯁꯨ ꯇꯨꯏꯁꯟ ꯍꯜꯂꯛꯑꯗꯤꯅꯅꯦ ꯑꯩꯁꯦ ꯃꯊꯥ ꯁꯥꯔꯒ ꯂꯩꯔꯝꯃꯤꯅꯤ ꯆꯥꯛꯄꯣꯗꯤ ꯔꯥꯏꯁ ꯀꯨꯀꯔꯗ ꯊꯥꯒꯠꯈ꯭ꯔꯦ ꯏꯟꯖꯥꯡꯅꯅꯦ ꯀꯥꯡꯁꯣꯏ ꯍꯦꯛꯇ ꯇꯧꯁꯜꯂꯒꯦꯅ ꯍꯧꯖꯤꯛ ꯍꯋꯥꯏ ꯀꯟꯅ ꯁꯦꯝꯃꯤꯌꯦ ꯅꯣꯏꯗꯥ
ꯍꯣ ꯌꯥꯏꯌꯦ ꯌꯥꯏ ꯑꯗꯨꯗꯨꯒꯤ ꯁꯥꯎꯗ꯭ꯔꯦꯗ ꯑꯩ ꯄꯥ ꯗꯕꯅꯦꯅꯅ ꯑꯃꯨꯛꯇꯪꯗꯤ ꯎꯅꯔꯒꯅꯦ ꯁꯥꯟꯅꯅꯤꯡꯕꯅꯤ ꯑꯗꯨꯕꯨꯅꯦ ꯍꯦꯛꯇ ꯅꯪꯅꯗꯕ ꯑꯩꯅ ꯂꯥꯛꯑꯁꯨ ꯅꯪꯅ ꯂꯩꯔꯝꯃꯣꯏꯗꯣ ꯑꯗꯨꯅꯅꯦ ꯑꯩꯁꯨ ꯂꯥꯛꯇꯤ ꯂꯥꯛꯇ꯭ꯔꯕꯅꯦ ꯅꯣꯡꯃꯅꯦ ꯅꯪꯅ ꯁꯪꯅꯤ ꯍꯌꯦꯡ ꯏꯇꯥꯅ ꯉꯥ ꯑꯌꯥꯏꯕ ꯂꯩ ꯍꯥꯏꯕ ꯅꯨꯃꯤꯠꯇꯣ ꯑꯗꯨꯗꯅꯦ ꯍꯥꯏꯔꯛꯑꯣ ꯑꯣ ꯑꯣ ꯑꯩꯅꯦ ꯑꯗꯨꯗꯗꯤ ꯍꯦꯛ ꯑꯗꯨꯝ ꯏꯇꯥꯒ ꯊꯦꯡꯅꯍꯧꯅꯕ ꯇꯧꯁꯤ ꯑꯗꯨꯕꯨꯅꯦ ꯉꯥꯁꯦ ꯍꯧꯖꯤꯛ ꯀꯥꯟꯗꯤ ꯀꯔꯝꯕꯅ ꯐꯔꯤꯕꯅꯣ ꯑꯩꯁꯨ ꯈꯪꯗꯦꯅꯦ ꯃꯌꯥꯝꯅ ꯇꯧꯅꯕꯗꯣ ꯑꯗꯨꯁꯨ ꯇꯧꯗꯕ ꯌꯥꯗꯕ ꯅꯠꯇ꯭ꯔꯒꯗꯤ ꯄꯣꯠꯁꯤꯁꯨ ꯁꯤꯠꯂꯨꯔꯤꯅꯤꯗꯣ ꯃꯌꯥꯝꯅ ꯉꯥꯁꯤꯡꯗꯤꯅꯦ ꯍꯧꯖꯤꯛꯀꯥꯟꯒꯤ ꯍꯥꯎ